ꯍꯜꯂ‌ꫭ ꯇꯥꯔꯦ ꯇꯥꯔ
ꯇꯥꯕ꯭ꯔꯣ
ꯎꯝ
ꯑꯩꯒꯤ ꯐꯣꯟꯁꯦ ꯀꯩꯅꯣ ꯍꯟꯗꯛ ꯃꯔꯝꯁꯦ ꯀꯔꯤꯒꯤꯅꯣ ꯌꯥꯝ ꯑꯗꯨꯝ ꯁꯥꯒꯠꯂꯛꯏꯁ‌ꯦ
ꯅꯥꯟꯗꯤ ꯁꯥꯗꯕ꯭ꯔꯣ
ꯅꯥꯍꯥꯟꯁ ꯁꯥꯏ ꯑꯗꯨ ꯑꫭꯏꯔꯁꯨ ꯑꯗꫭ ꯍꯟꯗꯛꯅ ꯌꯥꯝ ꯇꯣꯏꯅ ꯁꯥꯕ ꯑꯝꯃ ꯇꯧꯕ ꯍꯥꯥ
ꯑꯁ ꯁꯨꯝ ꯈꯔ ꯁꯥꯒꯟꯕ ꯃꯥꯜꯂꯦꯕ
ꯎꯝ ꯁꯥꯕ ꯃꯥꯜꯂꯦ ꯑꯁ ꯑꯩꯒꯤ ꯇꯨꯄꯤꯁꯨ ꯑꯩꯒꯤ ꯇꯨꯄꯤꯁꯨ ꯌꯥꯔꯝꯗꯔ‌ꯦꯅꯦ ꯑꯁ ꯂꯣꯏ ꯀꯥꯏꯒꯦ ꯇꯧꯔ‌ꯦꯅꯦ ꯑꯁ ꯑꯃꯨꯛ ꯂꯧꯗ꯭ꯔꯗꯤ ꯌꯥꯔꯔꯣꯏ ꯌꯥꯗ꯭ꯔꯦꯍ‌ꯦ
ꯑꯅꯧꯕꯁꯤꯜꯂꯨ
ꯍꯥ
ꯑꯩꯅꯧꯕꯁꯤꯜꯂꯣ
ꯑꯁ ꯏꯃꯥꯟꯅꯕ ꯀꯌꯥ ꯑꯗ ꯂꯩꯕꯗꯨ ꯍꯣꯏ ꯆꯊꯔꯛꯑꯣ ꯍꯥꯏꯕ ꯇꯥꯔꯦ
ꯀꯩ ꯊꯥꯔꯛ ꯀꯩ ꯊꯥꯔꯛꯇꯣꯏꯅꯣ
ꯑꯥ
ꯀꯩ ꯊꯥꯔꯛꯑꯣ ꯍꯥꯏꯗꯣꯏꯕ
ꯇꯨꯄꯤ
ꯑꯦ
ꯑꯁꯣꯝꯗꯒꯤꯁꯤ ꯄꯣꯁꯇꯥꯏꯌꯦꯕ
ꯇꯅꯤꯡꯗ‌ꯦꯗ
ꯁꯤꯗꯒꯤꯗꯤ
ꯑꯥꯗꯒꯤ ꯇꯨꯄꯤ ꯈꯛꯇꯪ ꯊꯥꯔꯛꯇꫭꯏꯕ
ꯎꯝ
ꯑꯁ
ꯑꯩ ꯉꯁꯥꯏ ꯑꯁ ꯑꯩꯈꯣꯏꯅ ꯆꯥꯕꯗꯣ ꯌꯥꯝ ꯍꯥꯎꯋ ꯋꯥꯅꯤꯗꯗ ꯀꯩꯅꯣꯗ ꯀꯔꯤ ꯎꯝ
ꯉꯁꯥꯏ ꯆꯠꯄꯗꯨꯔꯣ
ꯍꯥꯥ
ꯉꯁꯥꯏ ꯆꯠꯄꯗꯨꯔꫭꯕ
ꯎꯝ ꯄꯔꯥ ꯊꯥ ꯅꯠꯇꯦ ꯀꯩ ꯁꯨꯀꯔꯨꯇꯤꯗꯣ ꯁꯨꯈꯔꯇꯤꯅꯦ ꯑꯗꯨꯒ
ꯎꯝ
ꯀꯔꯤꯑꯕ ꯑꯥ ꯑꯁ ꯃꯅꯨꯡꯁꯥꯒꯤꯀꯣ ꯑꯗꯨꯒ ꯃꯅꯨꯡꯁꯥꯒꯤꯅꯦ ꯑꯗꯨꯒ ꯇꯥꯕ꯭ꯔꯣ
ꯎꯝ
ꯑꯗꯨꯒ ꯀꯔꯤꯅꯣꯅꯦ ꯃꯃꯤꯡꯗꯣ
ꯅꯪꯒꯤ ꯏꯁꯇꯦꯇꯁꯇꯣ ꯌꯦꯡꯉꯒ ꯑꯩ ꯍꯥꯏꯔꯛꯑꯣ ꯍꯥꯏꯔꯣ
ꯑꯗꯨ ꯎꯗꯕꯅꯦ ꯕ꯭ꯂꯦꯛ ꯀꯂꯔꯗꯣꯀꯣ
ꯀꯅꯥꯅꯣ ꯅꯪ ꯅꯣꯏ ꯃꯅꯤꯡꯗ ꯐꯝꯃꯤꯁꯤꯅ
ꯄꯨꯔꯤꯒꯨꯝꯕ ꯕ꯭ꯂꯦꯛ ꯀꯂꯔꯒꯤꯗꯣ ꯆꯥꯛꯍꯥꯎ ꯍꯥꯏꯕ꯭ꯔꯥ
ꯆꯍꯥꯎ
ꯆꯥꯛꯍꯥꯎꯁꯨ ꯍꯥꯏ ꯑ ꯆꯍꯥꯎꯒꯤꯗꯨꯁꯨ ꯄꯨꯛ ꯊꯜꯂꯦ ꯆꯥꯛ ꯆꯥꯗꯔ꯭ꯁꯨ ꯌꯥꯔꯦ ꯁꯟꯁꯦ ꯃꯅꯨꯡꯁꯥꯒꯤꯗꯣ ꯑꯁ ꯌꯥꯝ ꯍꯥꯎꯕ ꯋꯥꯅꯤꯗ ꯐꯖꯅ ꯊꯣꯡꯉꯦ ꯑꯆꯥꯒꯨꯝꯕ ꯇꯥꯔꯗꯤ
ꯑꯁ ꯅꯣꯡꯃ ꯑꯃꯨꯛ ꯆꯠꯅꯤꯡꯉꯦ ꯅꯍꯥꯟ ꯑꯩꯈꯣꯏ ꯍꯣꯇꯦꯜꯗ ꯆꯥꯕꯗꯣ
ꯆꯥꯁꯦ ꯆꯥꯁꯦ
ꯆꯥꯁꯦ ꯑꯩꯒꯤꯗꯤ ꯑꯗꯨꯝ ꯈ꯭ꯋꯥꯏꯗ ꯄꯤꯁ ꯇꯥꯔꯦ
ꯑꯃꯨꯛ ꯆꯥꯁꯦ ꯃꯥꯏꯗ ꯄꯨꯔꯛꯑꯒꯀꯣ ꯐꯖꯅ ꯁꯥꯂꯠꯀ ꯐꯖꯅ ꯁꯦꯝꯃꯒꯀꯣ
ꯁꯂꯨꯠ
ꯁꯂꯥꯠ ꯁꯂꯥꯠ
ꯁꯂꯨꯠ ꯇꯥꯏꯅꯤ
ꯀꯗꯥꯏꯗꯩꯅꯣꯗ ꯁꯂꯥꯠ ꯐꯖꯅ ꯁꯦꯝꯃꯒ ꯑꯩꯈꯣꯏꯗꯤꯅꯦ ꯁꯥ ꯁꯥꯉꯥ ꯆꯥꯔꯗꯤꯅꯦ ꯁꯂꯥꯠꯁꯦ ꯑꯌꯥꯝꯕꯁꯦ ꯆꯥꯅꯤꯡꯉꯦꯕ ꯁꯂꯥꯠꯀꯨꯝꯕ ꯀꯩꯅꯣ ꯃꯁ ꯃꯅꯥ ꯃꯁꯤꯡ ꯆꯥꯗ꯭ꯔꯗꯤ ꯑꯁ ꯆꯥꯕꯁꯨ ꯌꯥꯝꯅ ꯈ꯭ꯋꯥꯏꯗꯒꯤ ꯃꯔꯨꯁꯦ ꯑꯩꯁꯦ ꯅꯨꯡꯁꯤ ꯍꯤꯗꯥꯛꯇꯣ
ꯎꯝꯍ
ꯅꯨꯡꯁꯤ ꯍꯤꯗꯥꯛꯅ ꯈ꯭ꯋꯥꯏꯗꯒꯤ ꯃꯔꯨ ꯑꯣꯏꯌꯦꯗ
ꯅꯨꯡꯁꯤ ꯍꯤꯗꯥꯛꯅ ꯃꯔꯨ ꯑꯣꯏꯈ꯭ꯔꯦꯅꯦ
ꯌꯥꯝ ꯍꯥꯎꯅꯦꯍ
ꯑꯩ ꯅꯍꯥꯟ ꯅꯪꯉꯣꯟꯗꯒꯤ ꯇꯝꯔ ꯍꯩꯒ꯭ꯔꯝꯅꯤ
ꯅꯨꯡꯁꯤ ꯍꯤꯗꯥꯛꯂꯣ
ꯎꯝ
ꯅꯨꯡꯁꯤ ꯍꯨꯗꯥꯛꯇꯤ ꯑꯁ ꯇꯨꯝ ꯆꯥꯕꯁꯦ ꯍꯥꯎꯕꯅꯤ ꯏꯁꯥꯁꯨ ꯐꯔ꯭ꯦꯁ ꯑꯣꯏꯍꯟꯕ ꯆꯥꯗꯕ ꯍꯧꯖꯤꯛꯀꯥꯟ ꯆꯥꯗ꯭ꯔꯦꯅꯦ ꯂꯩꯁꯨ ꯂꯩꯩꯇꯕ ꯀꯣꯏꯁꯨ ꯀꯨꯏꯔꯦ ꯆꯥꯗꯕ ꯀꯨꯏꯔꯦ
ꯕꯖꯥꯔꯗ ꯂꯩꯗꯨꯗꯤ ꯎꯗ꯭ꯔꯣ
ꯑꯁ ꯀꯥꯡꯁꯣꯏꯒꯨꯝꯕ ꯆꯥꯔꯒ ꯑꯗꯨ ꯆꯥꯔꯗꯤ ꯌꯥꯝ ꯄꯛꯅꯗꯦꯗ꯭ꯔꯥ ꯑꯗꯒꯤ ꯆꯥꯗꯕꯅꯤꯗ ꯂꯧꯗꯕꯅꯤꯗ
ꯑꯩꯈꯣꯏꯗꯥꯒ ꯃꯣꯏ ꯂꯥꯛꯃꯤꯟꯅꯕ ꯃꯣꯏꯁꯤꯡꯖꯦ ꯀꯥꯏ ꯆꯠ ꯆꯠꯈ꯭ꯔꯖꯥꯠꯅꯣ
ꯈꯪꯗꯦꯗꯥ
ꯂꯩꯐꯝ ꯒ꯭ꯌꯥꯟ ꯇꯥꯃꯔꯣꯏ ꯌꯨꯝ ꯆꯠꯅꯤꯡꯕꯅ ꯂꯣꯏꯔꯝꯃꯅꯤ ꯑꯗꯨꯕꯨ
ꯂꯝ ꯌꯥꯝ ꯍꯦꯜꯂꯦ ꯍꯥꯏꯌꯦ ꯃꯣꯏꯗꯣ
ꯀꯅꯥ ꯀꯅꯥꯅꯣ
ꯈꯪꯗꯦ ꯑꯩꯁꯨ ꯀꯅꯥ ꯀꯅꯥ ꯑꯣꯏꯖꯥꯠꯅꯣ ꯈꯪꯗꯦ
ꯍꯪꯕꯤꯗꯕ
ꯐꯪꯗꯦꯗ ꯑꯃꯗꯤ ꯈꯪꯉꯦ ꯑꯗꯨ ꯑꯣꯏꯔꯁꯨ ꯈꯪꯗꯦ ꯂꯣꯏꯅ ꯈꯪꯗꯦ ꯑꯩ
ꯆꯠꯅꯤꯡꯉꯗꯤ ꯃꯣꯏ ꯑ ꯅꯇꯣꯝꯇ ꯆꯠꯂꯣ ꯍꯥꯏꯗꯎꯕꯅꯤ
ꯎꯝ
ꯅꯍꯥꯟꯗꯒꯤ ꯑꯗꯨꯝ ꯌꯦꯡꯉꯕꯅꯤꯅ ꯍꯥꯏꯗꯤ ꯀꯨꯏꯔꯦ ꯍꯥꯏꯗꯤ ꯏꯔꯥꯡ ꯃꯇꯝꯗ ꯂꯥꯛꯄꯗꯣ
ꯎꯝ ꯀꯩꯅꯣ ꯅꯅꯥꯎ ꯅꯨꯄꯥꯗꯣ ꯀꯩꯅꯣ ꯆꯠꯀꯅꯤ ꯍꯥꯏꯕ꯭ꯔꯥ ꯏꯟꯇꯔꯟ ꯆꯠꯀꯅꯤ ꯍꯥꯏꯕ꯭ꯔꯥ ꯍꯥꯏꯔꯝꯕ꯭ꯔꯥ
ꯍꯥꯏꯔꯝꯗꯦ
ꯆꯠꯇ ꯃꯥꯜꯂꯦꯀꯣ ꯇꯥꯕ꯭ꯔꯣ
ꯎꯝ
ꯏꯟꯇꯔꯟꯁꯤꯞ ꯆꯠꯂꯤꯁꯦ ꯅꯨꯡꯉꯥꯏ ꯍꯥꯏꯕ꯭ꯔꯥ ꯀꯃꯥꯏꯅ ꯀ ꯀꯔꯤ ꯀꯔꯤ ꯍꯥꯏꯒꯦ
ꯈꯪꯗꯤꯌꯦ
ꯁꯪꯉꯨ ꯌꯥꯗ꯭ꯔꯣ ꯅꯪꯖꯨ ꯀꯦꯝ ꯈꯪ ꯀꯦꯝ ꯍꯪꯗ ꯃꯥꯜꯂꯦꯗ ꯅꯨꯡꯉꯥꯏꯕ꯭ꯔꯣ ꯀꯃꯥꯏ ꯀꯃꯥꯏ ꯇꯧꯔꯒꯦ ꯀꯣꯂꯦ ꯑꯗꯨ ꯍꯪꯉꯣꯅꯦ ꯅꯪꯒ꯭ꯂꯨ ꯑꯁ ꯅꯪꯁꯤꯕ ꯑꯍꯟ ꯃꯥꯥꯟꯗ꯭ꯔꯦ ꯍꯦ
ꯏꯃꯥꯟꯅꯕꯤ ꯊꯕꯛ ꯆꯠꯀꯤꯕ꯭ꯔꯣ
ꯑꯌꯨꯛ ꯉꯟꯇꯥꯥ ꯆꯠꯈꯤꯕꯅꯦ ꯉꯁꯤ ꯑꯩ ꯑꯩꯈꯣꯏ ꯍꯧꯒꯠꯇ꯭ꯔꯤꯉꯩꯗ ꯑꯩ ꯀꯩꯅꯣ ꯑꯩꯒꯤ ꯐꯣꯟ ꯑꯩꯌꯨꯛ ꯉꯟꯇꯥ ꯍꯧꯒꯠꯄꯗ ꯐꯣꯟ ꯂꯩꯔꯝꯗꯕ ꯑꯩꯒꯤ ꯑꯦ ꯅꯦꯠꯋꯥꯛ ꯕꯦꯇ꯭ꯔꯤ ꯌꯥꯎꯔꯝꯗꯕ ꯑꯗꯨꯒꯤ ꯕꯣꯜꯗꯤ ꯌꯦꯡꯅꯤꯡꯉꯕ ꯕꯣꯔꯗꯤ ꯂꯥꯛꯀꯗꯧꯕ ꯑꯗꯨꯒꯤ ꯐꯣꯟꯗꯣ ꯆꯥꯔꯖ ꯇꯧꯔꯒ ꯌꯦꯡꯅꯤꯡꯕ ꯃꯥꯒꯤ ꯄꯥꯋꯥꯔꯗꯨ ꯕꯦꯡꯗꯣ ꯍꯪꯉꯕ ꯑꯩꯅ ꯐꯣꯟ ꯇꯧꯕ ꯑꯩꯗꯤ ꯔꯨꯝꯗ ꯂꯩꯔꯝꯒꯗ꯭ꯔꯅ ꯐꯣꯟ ꯇꯧꯕꯅꯦꯕꯀꯣ
ꯅꯪ ꯀꯥꯏꯗꯒꯤ ꯅꯝꯕꯔ ꯂꯧꯏꯕ ꯅꯍꯥꯟ ꯂꯩꯇꯦ ꯍꯥꯏꯗꯥꯏ
ꯒ꯭ꯔꯨꯞꯇ ꯉꯁꯤ ꯑꯩꯌꯨꯛꯇ ꯂꯧꯕꯅꯦ ꯒ꯭ꯔꯨꯞꯇꯒꯤ
ꯒ꯭ꯔꯨꯨꯞ ꯀꯩ ꯒ꯭ꯔꯨꯨꯞꯇ
ꯀꯥꯔꯤꯌꯥ ꯒ꯭ꯔꯨꯞꯇ ꯑꯣ ꯀꯥꯏ ꯂꯩꯒꯦ ꯑꯩ ꯆꯠꯊꯣꯛꯈ꯭ꯔꯦ ꯉꯁꯤ ꯊꯕꯛ ꯑꯃ ꯆꯠꯀꯗꯕ ꯂꯩꯕ ꯆꯝꯐꯨꯠ ꯍꯋꯥꯏ ꯆꯝꯐꯨꯠ ꯇꯧꯔꯝꯃꯒ ꯊꯝꯃꯨꯈ꯭ꯔꯕꯅꯦ ꯍꯥꯏꯔꯒ ꯅꯪꯏ ꯄꯋꯥꯔ ꯕꯦꯡꯗꯣ ꯂꯩꯕ꯭ꯔꯥ ꯍꯪꯒꯦ ꯇꯧꯕꯅꯦ ꯑ ꯍꯣꯏ ꯂꯩꯕꯅꯦꯅꯦ ꯑꯪ ꯊꯝꯃꯦ ꯑꯗꯨꯒ ꯂꯧ ꯑꯃꯨꯛ ꯂꯧꯕ ꯆꯠꯂꯦ ꯑꯗꯨꯒ ꯂꯥꯛꯑꯦ ꯄꯋꯥꯔ ꯕꯦꯡ ꯆꯥꯔꯖ ꯇꯧꯔꯝꯃꯒ ꯕꯣꯜ ꯌꯦꯡꯉꯦ ꯕꯣꯜ ꯌꯦꯡ ꯇꯪꯈꯥꯏ ꯍꯦꯜꯂꯒ ꯌꯦꯡꯕ ꯃꯇꯝꯗ ꯅꯦꯝꯕꯝꯃꯨꯛ ꯀꯥꯔꯦꯍꯦ ꯅꯦꯠꯄꯦꯛ ꯂꯣꯏꯈ꯭ꯔꯦꯅ ꯄꯨꯟꯅ ꯌꯦꯡꯁꯦꯅ ꯂꯥꯛꯑꯦ ꯑꯃꯨꯛꯀ ꯑꯃꯨꯛ ꯑꯩꯈꯣꯏ ꯄꯨꯟꯅ ꯌꯦꯡꯉꯦ ꯂꯦꯞꯇꯣꯞꯇ ꯌꯦꯡꯉꯦ ꯂꯦꯞꯇꯣꯞꯇ ꯌꯦꯡꯕꯗꯣ ꯈꯔ ꯆꯞꯄꯒꯤ ꯑꯩꯒꯤ ꯐꯣꯟꯗ ꯑꯃꯨꯛ ꯌꯦꯡꯉꯦ ꯁꯤꯅꯦꯗ ꯆꯥꯛ ꯆꯥꯔꯒ ꯆꯠꯈ꯭ꯔꯣ ꯍꯥꯏꯔꯒ ꯑꯁ ꯀꯩꯅꯣ ꯇꯧꯅꯤꯡꯉꯥꯏ ꯋꯥꯁꯤꯡ ꯋꯥꯁꯑꯞ ꯇꯧꯅꯤꯡꯉꯥꯏ ꯂꯩ ꯑꯁ ꯑꯁꯣꯝ ꯆꯥꯈ꯭ꯔꯀꯦꯅ ꯃꯤꯁꯤꯡꯁꯦ ꯃꯌꯨꯝ ꯅꯠꯇꯕꯅꯤꯅ ꯂꯩꯕꯗꯤ ꯂꯩꯇ ꯂꯩꯅꯤꯡꯗꯕ ꯃꯥꯜꯂꯦ ꯑꯣ
ꯌꯨꯝꯗꯒꯤꯗꯤ ꯅꯨꯡꯉꯥꯏꯔꯦꯗꯅ ꯅꯣꯏꯁꯨ ꯑꯩꯈꯣꯏꯁꯨ ꯉꯥꯏꯔꯦ ꯀꯩꯅꯣ
ꯑꯩꯒꯤꯁꯨ ꯂꯤꯗ ꯁ ꯑꯗꯨꯝ ꯆꯠꯂꯁꯨ ꯑꯗꯨꯝ ꯂꯩꯔꯁꯨ ꯌꯥꯝ ꯐ꯭ꯔꯤ ꯑꯣꯏꯗꯦꯕ
ꯍꯥꯏꯗꯤ ꯅꯨꯡꯇꯤ ꯆꯠꯀꯗꯧꯕꯅꯤꯅ ꯁꯥꯏꯍ‌ꯦ ꯅꯨꯡꯁꯥ ꯊꯣꯛꯑꯗꯤ ꯏꯁ ꯎꯝ
ꯎꯝ ꯍꯩꯁꯨꯨꯅ ꯍꯩꯁꯨ ꯂꯧꯗꯕ ꯑꯗꯨꯝ ꯐꯝꯃꯤꯕ
ꯑꯣ ꯍꯧꯖꯤꯛ ꯐꯝꯃꯤꯌꯦ ꯃꯤ ꯀꯅꯥꯝ ꯂꯩꯇꯕꯅꯤꯅ ꯑꯗꯨꯝ ꯐꯝ ꯅꯨꯡꯉꯥꯏꯗ
ꯃꯣꯏꯅꯤꯗꯤ
ꯃꯥ ꯑꯃꯗꯤ ꯆꯠꯈ꯭ꯔꯕꯅꯦ ꯑꯉꯥꯡ ꯃꯆꯥꯗꯨ ꯑꯉꯥꯡꯒꯤ ꯃꯄꯥꯗꯨ ꯆꯠꯈ꯭ꯔꯕꯅ‌ꯦ
ꯑꯉꯥꯡ ꯀꯅꯥ ꯂꯣꯏ ꯂꯩꯕ꯭ꯔꯣ
ꯃꯥꯏ ꯅꯨꯄꯤ ꯂꯧ ꯂꯧ ꯂꯩꯔꯝꯅꯤꯅ ꯑꯩ ꯈꯪꯗꯦ ꯑꯗꯨꯗꯤ ꯅꯨꯡꯇꯤ ꯆꯠꯇ꯭ꯔꯦ ꯃꯥ ꯁꯨꯇꯤ ꯂꯧꯕꯅꯦ ꯊꯥ ꯑꯍꯨꯝꯒꯤ ꯊꯥ ꯑꯍꯨꯝ ꯁꯨꯇꯤ ꯂꯩꯔꯕ‌‌ꯅ‌ꯦ
ꯑꯗꯨꯗꯤ ꯌꯨꯝ ꯂꯩ ꯌꯥꯏꯅ
ꯌꯨꯝ ꯍꯥꯏꯁꯦ ꯈꯨꯟꯗꯁꯦ ꯃꯣꯏꯁꯦ ꯈꯔ ꯂꯩꯕ ꯅꯨꯡꯉꯥꯏꯇꯕ
ꯈꯨꯟꯗ ꯂꯩꯅꯤꯡꯒꯗꯕ ꯃꯤ ꯅꯠꯇꯦꯗ ꯑꯗꯨꯒꯨꯝꯕꯁꯨ
ꯅꯠꯇꯦ ꯈꯨꯟꯗꯥꯁꯤ ꯂꯩꯕ ꯅꯨꯡꯉꯥꯏꯇꯦꯗꯅ ꯍꯧꯖꯤꯛꯇꯤ
ꯀꯩꯒꯤ
ꯏꯁ ꯅꯪꯁꯨ ꯈꯪꯉꯤ ꯗꯨꯗꯤ
ꯌꯥꯔꯦꯍ‌ꯦ
ꯀꯩꯅ‌ꯣ ꯍꯥꯏꯁꯤꯕꯣ ꯑ
ꯈꯨꯟꯗ ꯂꯩꯕꯅ ꯍꯦꯟꯅ ꯅꯨꯡꯉꯥꯏꯔꯤꯅꯦ ꯃꯃꯥ ꯃꯄꯥ ꯃꯅꯥꯛꯇ ꯂꯩꯕꯅꯤ ꯑꯉꯥꯡꯂꯩꯔꯗꯤ
ꯈꯨꯟꯗ ꯍꯥꯏꯁꯤ ꯑꯁꯣꯝ ꯑꯥꯗꯔ‌ꯣ ꯆꯤꯡꯗꯔꯣ
ꯍꯣꯏ
ꯑꯁ ꯂꯩꯔꯣꯏꯗ ꯍꯧꯖꯤꯛ ꯃꯇꯝ ꯐꯠꯇꯕꯅ‌ꯦ ꯂꯩꯅꯤ ꯑꯁꯤꯅ ꯁꯤꯗ ꯑꯗꯨꯝ ꯂꯩꯔꯒ ꯊꯕꯛ ꯃꯔꯛ ꯃꯔꯛꯇ ꯃꯣꯏ ꯀꯩꯅꯣ ꯑꯣꯐꯤꯁꯀꯤ ꯀꯩꯅꯣ ꯀꯩꯅꯣ ꯇꯔꯒ ꯔꯨꯝ ꯑꯅꯤꯅꯤ ꯂꯧꯔꯤꯁꯦ ꯃꯣꯏ ꯔꯨꯝ ꯂꯤꯁꯤꯡ ꯅꯤꯄꯥꯟ ꯑꯣꯏꯔꯝꯃꯅꯤ ꯄꯤꯕꯗꯣ ꯌꯨꯝꯕꯔꯥ
ꯁꯤꯔꯥ ꯂꯩꯕꯅꯤꯅ
ꯆꯥ ꯑꯗꯨꯝ ꯇꯣꯂꯣꯞ ꯆꯥꯕ ꯅꯤꯅ ꯃꯤꯗꯤ ꯅꯠꯇ꯭ꯔꯥ
ꯎꯝ ꯃꯥꯏ ꯅꯨꯄꯥꯅ ꯀꯩꯁꯨ ꯇꯧꯗꯕ
ꯑ
ꯀꯩꯁꯨ ꯇꯧꯗ꯭ꯔꯕ ꯅꯠꯇ꯭ꯔꯣ ꯃꯥ ꯊꯕꯛ ꯇꯧꯗ꯭ꯔꯕ ꯅꯠꯇ꯭ꯔꯣ
ꯇꯧꯗ‌ꯦꯗ
ꯃꯥꯏ ꯅꯨꯄꯤꯒꯤꯗ ꯑꯗꯨꯝ ꯆꯥꯥ ꯂꯩꯔꯝꯅꯤꯅꯦ
ꯆꯥꯕꯇꯥꯕꯅꯤꯅ‌ꯦ ꯂꯧꯔꯨꯔꯕꯅꯤꯅ ꯆꯥꯕ ꯇꯥꯕꯅꯤꯅ‌ꯦ ꯅꯨꯡꯁꯤꯅꯔꯕꯅꯤꯅ ꯑꯩꯁꯨ ꯑꯗꯨꯃꯥꯏꯅ ꯇꯧꯔꯒꯦ
ꯑꯗꯨꯗꯤ ꯇꯣꯂꯣꯞ ꯆꯥꯕ ꯅꯨꯄꯤ ꯊꯤꯒꯗꯕ
ꯑꯁ ꯅꯪ ꯇꯂꯣꯞ ꯆꯥꯏ ꯁꯤꯗꯤ ꯅꯪ ꯆꯥꯏꯗꯨ
ꯑꯩꯒꯤ ꯐꯥꯎ ꯊꯥꯛꯄ ꯉꯝꯗꯦ ꯏꯁꯥꯅ
ꯑꯩ ꯀꯣꯟꯅꯔꯦ ꯑꯩ ꯀꯣꯟꯅꯔꯗꯤ ꯌꯥꯔꯦ ꯅꯪꯒꯤꯗꯤ ꯈꯪꯗꯦ
ꯑꯩ ꯀꫭꯟꯅꯗ‌ꯦ
ꯍꯧꯖꯤꯛ ꯍꯧꯖꯤꯛꯀꯥꯟ ꯅꯨꯄꯥ ꯅꯨꯄꯥꯅ ꯄꯩꯁꯥ ꯄꯥꯏꯕꯁꯦ ꯀꯤ ꯍꯥꯏꯕ ꯍꯥꯏꯕꯗ ꯍꯥꯏꯕ ꯅꯠꯇ꯭ꯔꯅ
ꯀꯔꯤ
ꯍꯧꯖꯤꯛꯀꯥꯟ ꯅꯨꯄꯥꯅ ꯄꯩꯁꯥ ꯄꯥꯏꯔꯗꯤ ꯅꯨꯄꯤ ꯑꯇꯣꯞꯄ ꯑꯗꯨꯝ ꯀꯣꯏꯔꯒ ꯂꯩꯔ ꯍꯥꯏꯕ ꯅꯠꯇ꯭ꯔꯣ
ꯑꯗꯨ ꯃꯁꯥ ꯃꯁꯥꯗꯨ ꯂꯩꯔ‌ꯦꯗꯅ
ꯐꯥꯏꯗꯕꯅ ꯐꯩꯗ
ꯅꯪꯁꯨ ꯇꯧꯔꯛꯀꯅꯤꯅ
ꯅꯪꯅ ꯑꯗꯨ ꯍꯥꯏꯔꯗꯤ ꯄꯩꯁꯥ ꯄꯥꯏꯗꯕꯅ ꯐꯠꯇ꯭ꯔꯣ
ꯄꯥꯏꯔꯁꯨ ꯃꯁꯥ ꯃꯁꯥ ꯒ꯭ꯌꯥꯟ ꯇꯥꯔꯒ ꯂꯣꯏꯔ‌ꯦ
ꯑꯩꯗꯤ ꯄꯥꯏꯔꯁꯨ ꯄꯥꯏꯔꯁꯨ ꯒ꯭ꯌꯥꯟ ꯇꯥꯏ ꯁꯤꯗꯤ
ꯎꯝ ꯍꯧꯖꯤꯛꯇꯤ ꯄꯥꯏꯗ꯭ꯔꯤꯕꯅ ꯒ꯭ꯌꯥꯟ ꯇꯥꯕ ꯁꯥꯕ ꯅꯠꯇ꯭ꯔꯥ
ꯑ ꯈꯪꯗꯦꯗ ꯂꫭꯏꯔꯒ‌ꯦ ꯑꯗꯨ ꯌꯧꯈ꯭ꯔꯗꯤ ꯑꯩ ꯍꯥ ꯍꯥꯏꯔ ꯀꯩꯌꯤꯝ ꯍꯥꯏꯅꯤꯡꯉꯥꯏ ꯂꯩꯇ꯭ꯔꯦ
ꯎꯝ
ꯋꯥ ꯂꯩꯇ꯭ꯔꯦ ꯍꯩꯅꯧ ꯍꯦꯛꯄꯁꯦ ꯍꯩꯅꯧ ꯍꯦꯛꯁꯦ ꯈꯔ ꯍꯦꯛ
ꯅꯪꯁꯨ ꯎꯕ꯭ꯔꯥ ꯌꯨꯠꯇꯨꯞꯇ ꯎꯕ꯭ꯔꯣ ꯍꯧꯖꯤꯛꯀ ꯎꯝ ꯕꯤꯔꯆꯜ
ꯏꯅꯥꯎꯁꯤ ꯄꯥꯝꯃꯦ ꯏꯅꯥꯎꯁꯤ ꯃꯔꯛ ꯃꯔꯛꯇ ꯆꯥꯡ ꯉꯔꯥꯡ ꯉꯁꯥꯏ ꯏꯃꯥꯟꯅ ꯕꯅꯁꯨ ꯑꯥꯗꯒꯤ ꯃꯥꯒꯤ ꯗ꯭ꯌꯨꯇꯤ ꯕꯧ